ꯑꯧ ꯏꯕꯦꯃ ꯅꯪ ꯑꯧ ꯇꯥꯔꯦ꯫ ꯇꯥꯔꯦ ꯏꯕꯦꯝꯃ ꯅꯪꯕꯨ ꯅꯨꯡꯉꯥꯏꯔꯤꯕꯣ꯫
ꯅꯨꯡꯉꯥꯏꯔꯤꯌꯦ ꯄꯥꯎꯒ ꯁꯨꯡꯐꯥꯎ ꯐꯥꯎꯔꯛꯇꯦ ꯀꯃꯥꯏ ꯀꯃꯥꯏ ꯇꯧꯔꯤꯒꯦ ꯅꯪꯗꯤ꯫
ꯑꯩꯁꯨ ꯅꯨꯡꯉꯥꯏꯔꯤ ꯍꯥꯏ ꯇꯥꯕꯅꯤꯅꯦ꯫
ꯀꯩꯅꯣꯅꯦ ꯅꯨꯡꯉꯥꯏꯇꯕ ꯃꯥꯜꯂꯤꯁꯦ꯫
ꯅꯨꯡꯉꯥꯏꯇ꯭ꯔꯔꯤꯅꯤꯅꯦ ꯅꯣꯏꯅ ꯀꯣꯏꯕ ꯆꯠꯂꯒ ꯑꯩꯉꯣꯟꯗ ꯍꯧꯕꯤꯔꯝꯗꯦꯗꯅ ꯅꯣꯏ ꯅꯍꯥꯟ ꯀꯣꯏꯕ ꯆꯠꯄ ꯃꯐꯝꯗꯣ ꯌꯥꯝ ꯐꯖꯩꯌꯦ ꯌꯥꯝ ꯅꯨꯡꯉꯥꯏꯗꯣꯏ ꯃꯥꯂꯦ ꯑꯩꯁꯨ ꯀꯗꯥꯥꯏꯗꯅꯣ ꯀꯃꯥꯏꯅ ꯇꯧꯕꯅꯣ ꯑꯝꯇ ꯍꯪꯒꯦꯅ ꯇꯧꯔꯛꯏꯅꯦ ꯅꯣꯏꯗꯣ ꯀꯥꯏ ꯆꯠꯂꯨꯅꯣꯕ꯫
ꯍꯧꯕꯤꯔꯝꯗꯕꯒꯅ ꯍꯥꯏꯌꯦ ꯀꯣꯜ ꯇꯧꯕꯅꯁꯨ ꯄꯥꯏ ꯄꯥꯏꯗꯦ ꯅꯪꯁꯨ ꯊꯕꯛ ꯈꯔ ꯆꯤꯜꯂꯦꯅ ꯇꯥꯕꯗꯨꯗ ꯀꯣꯟꯅ ꯃꯇꯥꯡ ꯆꯥꯕꯗ ꯊꯦꯡꯅꯔꯁꯤꯅꯅꯦ ꯑꯗꯨꯝ ꯇꯣꯛꯑꯕꯅꯤ ꯃꯐꯝꯗꯨꯕꯨ ꯑꯩꯕꯨ ꯀꯥꯎꯕꯨ ꯀꯥꯎꯒ꯭ꯔ‌ꯦꯅ‌ꯦ ꯐꯗꯤ ꯌꯥꯝ ꯐꯖꯩꯌꯦ ꯅꯨꯡꯉꯥꯏꯕꯅꯤ ꯌꯥꯝꯅ꯫
ꯑꯣ ꯅꯪ ꯃꯐꯝꯗꯣ ꯀꯥꯎꯊꯣꯛꯈ꯭ꯔꯕ ꯑꯗꯨꯗꯤ ꯅꯣꯏ ꯆꯠꯃꯤꯟꯅꯕ ꯈꯔꯗ ꯍꯪꯑꯣ ꯍꯥꯏꯗꯤ ꯈꯪꯗꯦ ꯅꯣꯏꯅ ꯆꯠꯄ ꯃꯐꯝꯗꯣ ꯎꯀꯥꯟꯗ ꯍꯥꯏꯗꯤ ꯌꯥꯝꯅ ꯆꯠꯅꯤꯡꯉꯨꯔꯦ ꯑꯗꯒꯤ ꯌꯥꯝꯅ ꯃꯐꯝꯗꯣ ꯌꯥꯝ ꯐꯖꯕ ꯍꯥꯏꯇꯥꯔꯦ ꯍꯥꯏꯗꯤ ꯄꯨꯈ꯭ꯔꯤꯒ ꯂꯩꯔꯒ ꯑꯗꯒꯤ꯫ ꯎꯄꯥꯥꯝꯕꯤ ꯀꯩꯀꯩ ꯐꯖ ꯍꯧꯔꯒ ꯌꯥꯝꯅ ꯄꯤꯛꯅꯤꯛ ꯀꯨꯝꯕ ꯆꯠꯂꯗꯤ ꯌꯥꯝ ꯅꯨꯡꯉꯥꯏꯗꯧ ꯃꯥꯟꯕ ꯌꯥꯝꯅ ꯌꯥꯝꯅ ꯏꯪ ꯆꯤꯛꯄ ꯃꯥꯜꯂꯤ ꯃꯐꯝꯗꯣ ꯅꯨꯡꯉꯥꯏꯕ꯭ꯔꯣ ꯀꯃꯥꯏꯅ ꯇꯧꯔꯤ ꯗꯨꯕ‌ꯣ꯫ ꯈꯔ ꯂꯤꯔꯧꯗꯅ ꯋꯥꯔꯤ ꯅꯣꯏ ꯆꯠꯂꯨꯕꯒꯤ꯫
ꯅꯨꯡꯉꯥꯏꯌꯦ ꯅꯨꯡꯉꯥꯏꯌꯦ ꯅꯨꯡꯉꯥꯏ꯫ ꯍꯥꯏꯕꯒꯤꯗꯤ ꯆꯥꯐꯝ ꯊꯛꯐꯝꯒꯤꯗꯤ ꯌꯥꯝ ꯆꯞ ꯆꯥꯏ ꯃꯤ ꯌꯥꯝꯅ ꯌꯥꯝꯃꯒꯗꯤ ꯈꯪꯗꯦ ꯑꯗꯣ ꯃꯤ ꯈꯔ ꯑꯗꯨꯝ ꯃꯉꯥ ꯇꯔꯨꯛꯀꯤ ꯆꯠꯄ ꯇꯔꯥꯃꯨꯛ ꯐꯥꯎꯕꯗ ꯑꯗꯨꯝ ꯅꯨꯡꯉꯥꯏꯅ ꯀꯩꯅꯣꯗꯤ ꯇꯧꯅꯤ ꯖꯒꯥꯗꯣ ꯀꯩ ꯍꯥꯏꯅꯤ ꯑꯁꯪ ꯑꯃꯥꯟ ꯉꯥꯛꯇꯒ ꯂꯩꯔꯒ꯫ ꯏꯁꯤꯡ ꯑꯃꯁꯨ ꯂ‌ꯣꯏꯁꯜꯂꯦ ꯑꯗꯣ ꯏꯁꯤꯡꯗꯣ ꯀꯩꯀꯥ ꯁꯤꯖꯤꯟꯅꯕꯕꯨꯗꯤ ꯌꯥꯗꯦ ꯑꯗꯨ ꯑꯣꯏꯔꯒꯁꯨ ꯌꯦꯡꯕꯗꯗꯤ ꯍꯦꯛ ꯅꯨꯡꯉꯥꯏꯗꯅ ꯊꯥꯔꯒ ꯈꯣꯠꯂꯒ ꯑꯗꯨꯝ ꯑꯉꯥꯡꯈꯩꯗꯁꯨ ꯀꯣꯏꯆꯦꯜ ꯆꯦꯜꯂꯒꯒ ꯁꯥꯟꯅꯕꯗꯣ ꯅꯨꯡꯉꯥꯏꯌꯦ ꯅꯨꯡꯉꯥꯏꯕꯒꯤꯗꯤ ꯅꯨꯡꯁꯤꯠꯀ ꯁꯤꯠꯂꯒ ꯅꯨꯡꯁꯥꯒ꯫ ꯁꯥꯕ ꯃꯇꯝꯁꯤꯗꯗꯤꯅꯦ ꯌꯥꯝꯅ ꯅꯨꯡꯉꯥꯏꯈ꯭ꯔꯦ ꯑꯗꯣ ꯃꯣꯏꯒꯤꯗꯣ ꯁꯪꯒꯨꯝꯕꯗꯤ ꯂꯩꯍꯧꯗꯦ ꯍꯧꯖꯤꯛꯀꯥꯟꯗꯤ ꯅꯣꯡꯒꯤ ꯐꯤꯕꯝꯁꯦ ꯐꯔꯛ ꯇꯥꯕꯅꯤꯅꯅꯦ ꯑꯗꯨ ꯈꯛꯇꯅꯤ ꯃꯣꯏꯒꯤ ꯅꯨꯡꯉꯥꯏꯇꯕ ꯍꯥꯏꯔꯒꯗꯤ ꯑꯩꯈꯣꯏꯅ ꯗꯝꯕꯨꯜꯒꯨꯝꯕꯒ ꯍꯥꯏꯒꯗ꯭ꯔꯥ ꯀꯦꯝ ꯇꯧꯕꯒꯤ꯫ ꯑꯗꯨꯃꯥꯏꯅꯒ ꯇꯧꯔꯒꯗꯤ ꯌꯥꯝꯅ ꯅꯨꯡꯉꯥꯏꯗꯣꯏ ꯖꯒꯥꯅꯤꯗ꯫
ꯑꯣ ꯑꯁ ꯑꯩꯁꯨ ꯌꯥꯝ ꯆꯠꯅꯤꯡꯉꯦ ꯑꯗꯣ ꯑꯈꯣꯏꯁꯨ ꯑꯈꯣꯏ ꯈꯔ ꯍꯥꯏꯅꯔꯒ ꯑꯩꯈꯣꯏ ꯈꯛꯇ ꯑꯣꯏꯅ ꯑꯇꯣꯞꯄ ꯃꯤ ꯌꯥꯎꯗꯕꯤ ꯑꯩꯈꯣꯏ ꯈꯔ ꯄꯨꯜꯂꯛꯄꯒꯤꯗꯣ ꯍꯥꯏꯅꯔꯒ ꯆꯠꯁꯦ ꯌꯥꯕ ꯅꯠꯇ꯭ꯔꯣ꯫
ꯌꯥꯏꯌꯦ ꯌꯥꯏꯌꯦ ꯑꯁꯪꯕ ꯅꯨꯃꯤꯠ ꯑꯃ ꯍꯥꯏꯅꯔꯁꯤ ꯑꯗꯨꯗꯨꯒ ꯑꯗꯨꯝ ꯆꯠꯅꯕ ꯇꯧꯁꯦ ꯑꯊꯨꯕꯤꯗ ꯑꯗꯨꯝ ꯍꯟꯖꯟ ꯍꯟꯖꯟꯅ ꯆꯠꯂꯁꯨꯅꯦ ꯀꯔꯤꯝꯇ ꯕꯣꯔꯤꯡꯒ ꯆꯨꯒꯗꯧꯕ ꯖꯒꯥ ꯅꯠꯇꯦ꯫
ꯑꯗꯨꯅꯦ ꯑꯩꯁꯨ ꯍꯥꯏꯗꯤ ꯑꯈꯣꯏ ꯃꯁꯦꯟ ꯆꯠꯄꯅ ꯍꯦꯟꯅ ꯅꯨꯡꯉꯥꯏꯗꯧ ꯃꯥꯟꯕ ꯑꯗꯣ ꯐꯦꯃꯤꯂꯤꯒꯁꯨ ꯑꯃꯝꯛꯇꯪꯗꯤ ꯆꯠꯅꯤꯡꯉꯦ ꯑꯗꯣ ꯑꯈꯣꯏꯒꯤ ꯍꯥꯟꯅ ꯑꯃꯝꯇ ꯑꯈꯣꯏ ꯃꯁꯦꯟ ꯆꯠꯈꯤꯁꯦ ꯑꯗꯨꯒ ꯑꯩ ꯐꯦꯃꯤꯂꯤꯗꯁꯨ ꯍꯥꯏꯒꯦ ꯇꯧꯕꯅꯦꯕ ꯃꯣꯏꯒꯁꯨ ꯆꯠꯁꯦ ꯑꯃꯝꯇ ꯄꯨꯕꯤꯒꯦ ꯇꯧꯕꯅꯦ ꯑꯗꯣ꯫ ꯑ ꯃꯣꯏ ꯑꯥꯗ ꯆꯠꯄꯗꯣ ꯑꯩꯈꯣꯏꯗꯣ ꯊꯣꯡꯖꯔꯒ ꯑꯗꯨꯝ ꯆꯥ ꯌꯥꯕ꯭ꯔꯣ ꯅꯠꯇ꯭ꯔꯒ ꯊꯣꯡꯉꯒ ꯄꯨꯅꯔꯛꯄꯤꯔ ꯃꯣꯏꯗꯨꯗꯅ ꯀꯩ ꯀꯩꯒ ꯌꯣꯟꯖꯥꯅꯣ ꯀꯩꯀꯩ ꯌꯣꯟꯒꯦ꯫
ꯁꯤꯗꯒꯤ ꯊꯣꯡꯉꯒ ꯄꯨꯈꯤꯕꯅꯗꯤ ꯍꯦꯟꯅ ꯁꯝꯅꯤ ꯑꯥ ꯌꯧꯕꯒ ꯑꯗꯨꯝ ꯆꯥꯊꯣꯛꯑꯒ ꯂꯥꯡꯕ ꯌꯥꯏꯔꯗꯅ ꯑꯥꯗꯕꯨꯗꯤꯅꯦ꯫ ꯍꯩ ꯃꯇꯝ ꯑꯣꯏꯁꯜꯂꯛꯄ꯫ ꯑꯩꯈꯣꯏꯒꯤ ꯍꯩꯒꯨꯝꯕꯒꯗꯤ ꯌꯥꯝ ꯌꯣꯜꯂꯤ ꯍꯩ ꯃꯍꯤꯒꯨꯝꯕ ꯑꯏꯪꯕ꯫ ꯎꯝ ꯑꯗꯨꯝ ꯑꯗꯨꯝꯕꯒꯤꯗꯤ ꯌꯥꯝꯅ꯫ ꯐꯖꯅ ꯐꯖꯅ ꯌꯣꯟꯕꯅꯤꯗ꯫ ꯑꯩꯁꯨꯅꯦ ꯃꯐꯝꯗꯣ ꯍꯦꯛ ꯀꯥꯎꯊꯣꯛꯈ꯭ꯔꯤꯕ ꯉꯁꯥꯏꯗ ꯅꯤꯡꯁꯤꯡꯉꯝꯕꯅꯤ ꯑꯗꯣ ꯑꯈꯣꯏꯒꯤ ꯄꯨꯟꯕꯈꯩꯗꯣ ꯍꯣꯔꯦꯟ꯫ ꯅꯦ ꯀꯣꯜ ꯍꯦꯛꯇ ꯇꯧꯅꯔꯁꯤ ꯑꯗꯨꯗꯨꯒ ꯀꯅꯥ ꯀꯅꯥꯅ ꯁꯪꯉꯤꯅꯣ ꯀꯔꯤ ꯅꯨꯃꯤꯠꯅ ꯌꯥꯗꯣꯏꯅꯣꯗꫭ ꯈꯟꯅꯔꯒꯅꯦ ꯍꯦꯛꯇ ꯆꯠꯂꯒ ꯂꯣꯏꯔꯦ ꯑꯩ꯫ ꯃꯐꯝꯗꯨꯁꯨꯅꯦ ꯆꯥꯃꯤꯟꯅꯔꯨꯕꯈꯩꯗꯨꯁꯨ ꯑꯝꯇ ꯍꯪꯉꯛꯑꯒꯦ꯫
ꯍꯣꯏ ꯍꯣꯏ ꯍꯥꯏꯗꯤ ꯑꯩꯁꯨ ꯀꯩꯅꯣ ꯀꯅꯣ ꯈꯔ ꯐꯥꯎꯕ ꯐꯥꯎꯔꯛꯑꯒꯦ ꯑꯗꯣ꯫ ꯍꯌꯦꯡ ꯑꯥꯗ ꯆꯥꯅ ꯊꯛꯅꯕ ꯍꯥꯏꯗꯤ ꯍꯩ ꯇꯔꯕꯤꯁꯀꯨꯝꯕ ꯀꯩꯒꯨꯝꯕꯗꯣ ꯑꯈꯣꯏ ꯁꯤꯗꯅ ꯈꯔ ꯍꯣꯡꯉꯦ ꯑꯗꯨ ꯑꯩ ꯂꯩꯔꯛꯑꯒꯦ ꯅꯣꯏ ꯂꯣꯏꯁꯟꯕꯗ ꯑꯗꯨꯅ ꯍꯥꯏꯒꯦ ꯇꯧꯕꯅꯦ ꯑꯈꯣꯏ ꯁꯤꯗꯗꯤ ꯌꯥꯝ ꯍꯣꯡꯉꯦ ꯑꯗꯨꯅ ꯑꯩ ꯑꯗꯨꯝꯕꯗꯣ ꯂꯩꯔꯛꯑꯒꯦ꯫ ꯀꯩ ꯀꯩꯅꯣ ꯑꯗꯨꯝꯕ ꯂꯩꯔꯛꯑꯒꯦ ꯑꯗꫭ ꯄꯥꯎ ꯐꯥꯎꯅꯕ ꯌꯥꯕ ꯏꯃꯥꯟꯅꯕꯤꯁꯤꯡꯗꯣ ꯅꯪꯁꯨ ꯈꯔ ꯐꯥꯎꯅꯧꯑꯣ꯫
ꯐꯥꯎꯅꯒꯦ ꯐꯥꯎꯅꯒꯦ ꯍꯣꯔꯦꯟ ꯍꯦꯛ ꯒ꯭ꯔꯨꯞ ꯑꯃ ꯍꯦꯛ ꯁꯦꯝꯗꯣꯛꯑꯒ ꯄꯨꯂꯞ ꯑꯣꯏꯅ ꯐꯥꯎꯅꯕ ꯍꯥꯏꯗꯨꯅꯦ ꯑꯗꯨꯒꯤꯕꯨ ꯌꯥꯝ ꯂꯥꯏꯁꯦ꯫
꯫ ꯉꯥ ꯃꯌꯥꯝꯅ ꯌꯦꯡꯕ ꯊꯣꯛꯄ ꯌꯥꯝꯗꯨꯗ ꯑꯗꯨꯃꯥꯏꯅ ꯍꯥꯏ ꯃꯤꯒꯤ ꯄꯤꯅꯤꯡ ꯆꯐꯪꯗꯕꯨ ꯑꯣꯟꯊꯣꯛꯈꯤꯕꯅꯦ ꯍꯥꯏꯌꯦ ꯑꯗꯣ ꯍꯧꯖꯤꯛ ꯉꯥꯒꯗꯤ ꯌꯣꯛꯍꯧꯕ꯭ꯔꯣ ꯍꯥꯏꯗꯤ ꯑꯩꯗꯤ ꯉꯥ ꯃꯈꯜ ꯃꯈꯜ ꯌꯦꯡꯉꯦ꯫ ꯌꯥꯝꯅ ꯅꯨꯡꯉꯥꯏꯕ ꯑꯗꯨꯒꯤꯅꯦꯕ ꯁꯨꯝ ꯌꯦꯡꯕ ꯀꯩꯀꯩꯒ ꯂꯩꯍꯧꯒꯅꯣꯗꯨꯕꫭ꯫
ꯑꯣ ꯌꯧꯍꯧꯋꯤ ꯌꯧꯍꯧꯋꯤ ꯉꯥꯒꯨꯝꯕꯗꯤꯅꯦ ꯈꯒ ꯌꯧꯍꯧꯋꯤ ꯀꯕꯣꯛ ꯀꯄꯨꯔꯒ ꯆꯠꯁꯦ ꯊꯥꯗꯔꯒꯅꯦ ꯉꯥ ꯆꯥꯕ ꯌꯦꯡꯕꯗꯣ ꯌꯥꯝ ꯅꯨꯡꯉꯥꯏꯕꯅꯤ ꯑꯗꯨꯒ ꯃꯣꯏꯒꯤ ꯄꯨꯈ꯭ꯔꯤ ꯑꯀꯣꯏꯕꯗꯣ ꯂꯩ ꯄꯔꯦꯡꯒ ꯊꯥꯗꯅ ꯍꯩꯒ ꯊꯥꯗꯅ ꯍꯩ ꯃꯇꯝꯗꯒ ꯑꯁ ꯌꯦꯡꯕꯗ ꯌꯥꯝ ꯅꯨꯡꯉꯥꯏꯗꯣꯏꯖꯥꯠꯅꯤ꯫ ꯁꯦꯝ ꯁꯦꯝꯒꯠꯍꯧꯔꯤꯌꯦ꯫ ꯀꯅꯥ ꯌꯥꯝꯅ ꯀꯥ ꯍꯦꯟꯅ ꯁꯦꯝꯒꯠꯄꯗꯤ ꯑꯣꯏꯗ꯭ꯔꯤ ꯑꯗꯨ ꯑꯣꯏꯔꯒꯁꯨ ꯃꯊꯪ ꯃꯨꯛ ꯆꯍꯤ ꯑꯃ ꯑꯅꯤꯒ ꯂꯩꯔꯒꯗꯤ ꯌꯥꯝ ꯐꯖꯗꯣꯔꯤꯕ ꯖꯥꯠꯅꯤ ꯃꯣꯏꯒꯤ ꯖꯒꯥꯗꯣ ꯐꯖꯅ ꯃꯐꯝꯁꯨ ꯆꯥꯎꯋꯦꯕ ꯃꯣꯏꯒꯤ ꯃꯄꯨꯗꯨꯅ ꯑꯗꯨꯅꯤ ꯑꯗꯨ ꯀꯩꯅꯣ ꯑꯈꯣꯏ ꯍꯌꯦꯡ ꯆꯠꯄ ꯍꯥꯏꯁꯤꯅ ꯀꯩ - ꯀꯩꯕꯨ ꯆꯥꯁꯦ ꯍꯥꯏꯔꯤꯅꯣꯅꯦ?
ꯑꯁ ꯑꯩꯈꯣꯏ ꯍꯩꯌꯦꯡ ꯆꯠꯄꯗꯨꯗꯤ ꯗꯤ ꯍꯥꯏꯗꯤ ꯆꯥꯛ ꯌꯦꯟꯁꯥꯡꯕꯨꯗꯤ ꯆꯥꯔꯅꯤ ꯑꯗꯨꯗꯤ ꯀꯩ ꯀꯩꯅꯣ ꯑꯩꯈꯣꯏ ꯃꯁꯦꯟ ꯍꯥꯏꯅꯔ ꯑꯗꯨꯝ ꯊꯣꯡꯉꯅꯤꯗꯅ ꯑꯗꯨꯅ ꯑꯗꯨꯒ ꯂꯣꯏꯔꯛꯑꯀꯥꯟꯗ ꯍꯥꯏꯗꯤ ꯍꯩ ꯃꯍꯤ ꯑꯣꯏꯔꯣ ꯀꯩ ꯀꯩꯅꯣ ꯈꯔ ꯊꯛꯅꯕ ꯑꯗꯒꯤ ꯍꯩꯗꯣ ꯔꯤꯐ꯭ꯔꯦꯁ ꯑꯥ ꯗꯤꯖꯔꯠ ꯑꯣꯏꯅ ꯆꯥꯔꯁꯨ ꯌꯥꯏꯗꯅ ꯑꯗꯨꯃꯥꯏꯅ ꯁꯨꯝ ꯈꯟꯕꯩꯅꯤꯗ ꯑꯗꯣ ꯑꯁ ꯑꯩꯁꯦ ꯌꯥꯝ ꯁꯥꯎꯅꯤꯡꯕ ꯑꯃꯥꯗꯤ ꯂꯩꯕ ꯅꯍꯥꯟꯃꯨꯛꯅꯦ ꯑꯩꯁꯨꯅꯦ ꯈꯔ ꯏꯃꯥꯟꯅꯕꯤꯈꯩꯒ ꯄꯨꯜꯂꯒ ꯆꯠꯂꯨꯏꯕꯀꯣ ꯑꯗꯨꯃꯥꯏꯅ ꯄꯤꯛꯅꯤꯛ ꯑꯃ ꯑꯗ ꯎꯝ ꯑꯗ ꯃꯣꯏꯅ ꯄꯨꯃꯤ ꯄꯨꯕ ꯃꯐꯝꯗꯨꯗꯤꯅꯦ ꯑꯁ ꯌꯥꯝꯅ ꯅꯨꯡꯉꯥꯏꯇꯕ ꯌꯥꯝꯁꯨ ꯂꯥꯡꯕ ꯑꯗꯨꯒꯅꯦ ꯎꯔꯨꯝ ꯋꯥꯔꯨꯝꯁꯨ ꯑꯃꯠꯇ ꯂꯩꯇꯕ ꯍꯥꯏꯗꯤ ꯎ ꯋꯥꯗꯣ ꯌꯥꯝꯅ ꯍꯧꯔꯝꯗ꯭ꯔꯦꯕꯀꯣ ꯃꯣꯏꯅꯗꯤ ꯐꯖꯩ ꯐꯖꯩꯅ ꯆꯠꯄ ꯑꯗꯥ ꯑꯩꯁꯦ ꯌꯥꯝꯅ ꯁꯥꯎꯅꯤꯡꯉꯕꯅꯤ ꯑꯩꯅ ꯈꯜꯂꯨꯔꯤꯗꯨꯒ ꯄꯥꯝꯃꯨꯏꯗꯨꯒ ꯃꯑꯣꯡꯗꯣ ꯑꯣꯏꯔꯝꯗ꯭ꯔꯕ ꯑꯗꯨꯒꯤꯅꯦ ꯌꯥꯝ ꯁꯥꯎꯅꯤꯡꯉ ꯂꯩꯔꯝꯕꯅꯦ ꯑꯗꯨꯗ ꯅꯣꯏꯅ ꯆꯠꯄꯒꯤꯗꯣ ꯍꯦꯛ ꯎ ꯀꯥꯟꯗ ꯑꯩꯁꯦ ꯌꯥꯝꯅ ꯄꯥꯝꯃꯨꯔꯕ ꯑꯗꯨꯒꯤꯅꯦ ꯅꯉꯣꯟꯗ ꯍꯪꯉꯛꯏꯁꯦ ꯑꯗ ꯑꯩꯈꯣꯏꯁꯨ ꯄꯨꯟꯗꯕ ꯀꯨꯏꯔꯦ ꯅꯍꯥꯟꯋꯥꯏ ꯍꯦꯛ ꯍꯣꯁꯇꯦꯜꯗꯒꯤ ꯊꯣꯛꯂꯛꯈꯤꯕꯗꯒꯤ ꯑꯗꯨꯅ ꯍꯥꯏꯗꯤ ꯇꯪ ꯍꯥꯏꯅꯔꯒ ꯄꯨꯟꯁꯦ ꯑꯗꯨ ꯃꯐꯝꯗꯣ ꯑꯩꯗꯣ ꯌꯥꯝ ꯆꯠꯅꯤꯡꯉꯕ ꯅꯣꯏꯅ ꯀꯩꯅꯣ ꯇꯧꯕꯗꯨꯗ ꯑꯗꯨꯒꯤ ꯍꯪꯉꯛꯏꯅꯦ ꯑꯩꯁꯦ
ꯆꯠꯅꯤꯡꯉꯥꯕꯗꯨꯕꯨ ꯍꯦꯛ ꯆꯠꯊꯣꯛꯑꯒ ꯂꯣꯏꯔꯦ ꯑꯊꯨꯕ ꯃꯇꯝꯗ ꯁꯤꯟ ꯁꯤꯁꯦ ꯍꯧꯖꯤꯛꯀꯥꯟ ꯎꯨꯝ ꯍꯥꯏꯕꯩ ꯋꯥꯅꯤ ꯁꯝꯃꯔ ꯕ꯭ꯔꯦꯛ ꯑꯃꯨꯛ ꯊꯥꯅꯔꯛꯑꯅꯤ ꯃꯤꯈꯩꯗꯣ ꯑꯗꯨꯝ ꯍꯥꯡꯗꯤ ꯍꯥꯡꯅ ꯅꯦꯕꯥ ꯑꯗꯨꯗꯅꯦ ꯌꯥꯕꯈꯩꯗꯨꯅ ꯀꯃꯥꯏ ꯀꯃꯥꯏꯅ ꯇꯧꯕꯅꯣꯅ ꯍꯥꯏꯅꯔꯒꯅꯤ ꯆꯠꯅꯕ ꯇꯧꯁꯤ ꯅꯨꯡꯉꯥꯏ ꯅꯨꯡꯉꯥꯏ ꯅꯨꯡꯉꯥꯏꯕꯒꯤꯗꯤꯅꯦ ꯅꯪ ꯑꯗꯨ ꯃꯐꯝꯗꯨꯗ ꯃꯤ ꯃꯌꯥꯝ ꯂꯥꯛꯑꯦ ꯍꯥꯏꯕꯩ ꯋꯥꯅꯤ ꯃꯁꯥꯗꯣ ꯀ ꯍꯥꯟꯅ ꯑꯗꯨꯝ ꯑꯌꯥꯝꯕ ꯇꯥꯟꯅꯩꯑꯕ ꯃꯣꯏꯒꯤꯗꯣ ꯑꯗꯒꯤ ꯏꯁꯄꯤꯀꯔꯒ ꯄꯨꯔꯒ ꯂꯥꯡꯕꯕꯨꯗꯤ ꯌꯥꯏ ꯑꯗꯨ ꯑꯣꯏꯔꯁꯨ ꯂꯤꯃꯤꯠꯇꯤ ꯊꯝꯕꯅꯦ ꯁꯨꯃꯥꯏꯅ ꯍꯦꯟꯅ ꯂꯥꯡꯗꯕ ꯑꯗꯒꯤ ꯃꯤ ꯄꯨꯜꯂꯁꯨ ꯁꯤꯗꯒꯤ ꯍꯦꯟꯅ ꯀꯩꯅꯣ ꯇꯧꯗꯕ ꯆꯈꯥꯏ ꯈꯣꯠꯈꯥꯏꯕꯗꯣ ꯇꯧꯗꯕ ꯀꯥꯏꯅ ꯃꯣꯏꯒꯤꯗꯣ ꯐꯖꯅꯗꯤ ꯉꯥꯛ ꯁꯦꯜꯍꯧꯕꯅꯦ ꯑꯗꯨꯒꯤꯗꯤ ꯌꯥꯝꯅ ꯅꯨꯡꯉꯥꯏꯅꯤ ꯎꯃꯪ ꯋꯥꯃꯪ ꯎ ꯋꯥ ꯍꯥꯏꯔ ꯑꯗꯨꯝ ꯈꯔ ꯃꯔꯥꯡ ꯀꯥꯏꯅ ꯍꯧꯋꯦꯕ ꯑꯗꯨꯗꯨꯅ ꯀꯩꯅꯣ ꯇꯧꯔꯛꯑꯒꯁꯨ ꯌꯥꯝꯅ ꯅꯨꯡꯉꯥꯏꯅꯤ ꯍꯌꯦꯡ ꯅꯣꯡ ꯇꯥꯔꯣꯏꯗꯕ ꯅꯨꯃꯤꯠ ꯑꯃ ꯌꯦꯡꯉꯒꯗꯤ ꯆꯠꯁꯤꯀꯣ ꯑꯩꯈꯣꯏꯒꯤ ꯑꯃꯨꯛ ꯗꯝꯕꯨꯔ ꯈꯜꯂ ꯇꯦꯅꯇ ꯈꯟꯕ ꯈꯣꯠꯄ ꯀꯥꯏꯅ ꯌꯥꯝꯅ ꯖꯟꯖꯥꯥꯟ ꯑꯣꯏꯅꯤ ꯅꯨꯡꯁꯥ ꯈꯔ ꯁꯥꯕ ꯌꯥꯝ ꯁꯥꯗ꯭ꯔꯁꯨ ꯌꯥꯏꯗꯅ ꯅꯣꯡ ꯂꯩꯇꯕ ꯅꯨꯃꯤꯠ ꯑꯃ ꯈꯜꯂꯒ ꯆꯠꯁꯤ ꯆꯠꯂꯗꯤ ꯑꯗꯨ ꯑꯣꯏꯔꯗꯤ ꯌꯥꯝ ꯅꯨꯡꯉꯥꯏꯅꯤ ꯅꯣꯡꯒ ꯇꯥꯔꯗꯤꯅꯦ ꯈꯔꯗꯤ ꯋꯥꯅꯤ ꯃꯐꯝꯗꯣ
ꯍꯣꯏ ꯍꯣꯏ ꯑꯗꯨꯃꯥꯏꯅ ꯌꯦꯡꯉ ꯆꯠꯁꯦ ꯍꯥꯏꯗꯤ ꯅꯣꯡ ꯅꯨꯡꯁꯥ ꯁꯥꯕꯅ ꯐꯩꯌꯦꯕꯀꯣ ꯅꯣꯡ ꯇꯥꯕꯗꯨꯗꯤ ꯀꯃꯥꯏꯅ ꯇꯧꯅꯤ ꯅꯠꯇ꯭ꯔ ꯆꯥꯕ ꯊꯛꯄꯅꯦ ꯅꯨꯡꯉꯥꯏꯔꯣꯏꯕ ꯑꯗꯨꯅ ꯋꯦꯗꯔ ꯀꯩꯀꯩꯗꯣ ꯐꯖꯅ ꯌꯦꯡꯉ ꯆꯠꯁꯦ ꯃꯌꯥꯝꯁꯨ ꯁꯪꯕ ꯅꯨꯃꯤꯠ ꯑꯗꯒꯤ ꯅꯣꯡꯁꯨ ꯇꯥꯔꯣꯏꯗꯕ ꯅꯨꯃꯤꯠ ꯑꯃ ꯌꯦꯡꯉ ꯆꯠ ꯆꯁꯦ ꯑꯗꯣ ꯎꯝ ꯅꯪꯗꯤ ꯍꯧꯖꯤꯛꯀꯥꯟ ꯀꯩꯀꯩ ꯇꯧꯔꯤꯒꯦ
ꯃꯈꯥ ꯑꯗꯨꯝ ꯇꯝꯊꯔꯤꯗ ꯑꯩꯕꯨꯗꯤ ꯍꯧꯖꯤꯛꯄꯨꯗꯤ ꯌꯨꯝꯗ ꯂꯩꯌꯦ ꯀ꯭ꯂꯥꯁ ꯇꯧꯗꯦꯅ ꯍꯜꯂꯛꯄꯅꯤ ꯅꯪꯗꯤ ꯀꯃꯥꯏ ꯀꯃꯥꯏ ꯇꯧꯔꯤ ꯋꯥꯒꯁꯦ ꯄꯥꯎꯒꯁꯦ ꯐꯥꯎꯅꯒꯤꯗꯕ ꯎꯔꯦ
ꯎꯝ ꯀꯨꯏꯔꯦ ꯑꯁ ꯑꯩꯁꯨ ꯎꯝ ꯑꯩꯗꯤ ꯃꯈꯥ ꯇꯧꯗꯗ꯭ꯔꯦ ꯀꯣꯆꯤꯡ ꯑꯣꯏꯅ ꯇꯧꯔꯦ ꯑꯗꯨꯝ ꯑꯦꯛꯖꯥꯝꯒꯨꯝꯕ ꯊꯥꯔꯒꯦꯅ ꯑꯗꯨꯅ ꯑꯗꯨꯝ ꯂꯥꯏꯔꯤꯛ ꯄꯥꯔꯒ ꯈꯔ ꯍꯣꯠꯅꯔꯒꯅꯦ ꯇꯧꯕꯅꯦ ꯊꯕꯛ ꯑꯃ ꯐꯪꯕ ꯌꯦꯡꯒꯦ ꯇꯧꯕꯅꯦ ꯈꯪꯗꯦꯗ ꯇꯧꯔꯤꯁꯦ ꯍꯥꯏꯗꯤ ꯅꯍꯥꯟꯋꯥꯏꯗꯤ ꯑꯩꯈꯣꯏꯅ ꯄꯨꯜꯂꯞ ꯂꯩꯃꯤꯟꯅꯩꯀꯥꯟꯗꯗꯤ ꯌꯥꯝ ꯅꯨꯡꯉꯥꯏ ꯑꯔꯩ ꯂꯩꯇ ꯇꯥꯊꯣꯛ ꯇꯥꯁꯤꯟ ꯇꯧꯅꯔꯒ ꯋꯥꯔꯤ ꯁꯥꯟꯅꯕ ꯑꯣꯏꯔꯣ ꯅꯣꯛꯄ ꯑꯣꯏꯔꯣ ꯀꯩ ꯑꯣꯏꯔꯣ ꯌꯥꯝ ꯅꯨꯡꯉꯥꯏꯕꯅꯦ ꯍꯧꯖꯤꯛꯇꯤ ꯏꯊꯟꯇ ꯉꯥꯏꯗꯅ ꯑꯁ ꯇꯧꯐꯝ ꯈꯪꯗ꯭ꯔꯦꯗ ꯅꯣꯏꯗ ꯍꯦꯛ ꯀꯣꯜ ꯇꯧꯔꯒ ꯋꯥꯔꯤ ꯂꯤꯗꯧꯁꯨ ꯅꯣꯏꯗꯤ ꯍꯥꯏꯗꯤ ꯍꯧꯖꯤꯛ ꯃꯈꯥ ꯂꯥꯏꯔꯤꯛ ꯇꯝꯗꯔ ꯂꯩꯕꯅꯤꯅ ꯅꯣꯏꯗꯣ ꯂꯥꯏꯔꯤꯛ ꯄꯥꯔꯝꯒꯗ꯭ꯔꯥ ꯌꯦꯠꯀꯗ꯭ꯔꯥꯅ ꯍꯦꯛ ꯈꯟꯕ ꯑꯗꯨꯅ ꯑꯃꯨꯛꯃꯨꯛ ꯋꯥꯔꯤ ꯁꯥꯟꯅꯔ ꯀꯥꯟꯅꯕꯕꯨꯗꯤ ꯑꯗꯨꯝ ꯂꯤꯕ ꯋꯥꯔꯤꯁꯦ ꯑꯗꯨꯑꯣꯏꯁꯨ ꯑꯗꯨꯝ ꯅꯨꯡꯇꯤꯒꯤ ꯑꯋꯥ ꯅꯨꯡꯉꯥꯏꯇꯥꯅꯐꯝꯗꯨꯗꯤ ꯂꯩꯇ꯭ꯔꯦꯗꯅ ꯍꯥꯏꯗꯤ ꯃꯤ ꯑꯅꯧꯕꯕꯨꯗꯤ ꯂꯩꯃꯤꯟꯅꯩ ꯑꯗꯨꯁꯨ ꯃꯣꯏꯗꯤ ꯊꯦꯡꯅꯕꯁꯨ ꯀꯨꯏꯗ꯭ꯔꯤ ꯑꯗꯨꯅ ꯃꯣꯏꯗ ꯍꯦꯛ ꯂꯤꯁꯟꯕꯗꯨ ꯌꯥꯝ ꯅꯨꯡꯉꯥꯏꯇꯕ ꯑꯗꯨꯅ ꯑꯁ ꯈꯪꯒꯦꯗ ꯍꯧꯖꯤꯛꯀꯥꯟꯁꯦ ꯅꯣꯏꯗꯤ ꯈꯔ ꯄꯨꯟꯕꯅꯤꯅ ꯈꯔꯕꯨ ꯅꯨꯡꯉꯥꯏꯔꯝꯒꯅꯤ
ꯑ ꯄꯨꯟꯕ ꯍꯥꯏꯔꯤꯁꯦ ꯑꯩꯈꯣꯏꯁꯨ ꯍꯥꯏꯕ ꯋꯥꯅꯤ ꯍꯥꯟꯅꯒꯗꯤ ꯌꯥꯝ ꯃꯥꯟꯅꯗ꯭ꯔꯦꯗ ꯍꯥꯟꯅꯗꯤ ꯑꯃ ꯇꯧꯔꯁꯨ ꯄꯨꯂꯞ ꯄꯨꯂꯞ ꯇꯧꯔꯒ ꯇꯧꯕꯅꯤ ꯍꯧꯖꯤꯛꯁꯤꯅꯅꯦ ꯄꯨꯟꯕꯨꯗꯤ ꯄꯨꯜꯂꯦ ꯍꯥꯏꯕꯕꯨ ꯃꯁꯥ ꯃꯁꯥꯒꯤ ꯍꯥꯏꯕ ꯑꯃ ꯂꯥꯛꯄꯅꯤꯅꯅꯦ ꯑꯗꯣꯝꯗ ꯍꯦꯛꯇ ꯆꯠꯅꯈꯤꯗꯅꯅꯦ ꯑꯗꯣ ꯅꯪꯁꯨ ꯂꯥꯏꯔꯤꯛꯇꯣ ꯐꯖꯅ ꯐꯖꯅ ꯄꯥꯎ ꯑꯦꯛꯖꯥꯝꯕꯨ ꯃꯥꯏ ꯄꯥꯛꯑꯒꯅꯦ ꯊꯕꯛ ꯑꯃ ꯐꯠ ꯂꯥꯎ ꯇꯧꯊꯣꯛꯑ ꯂꯣꯏꯔꯦ
ꯍꯣꯏ ꯍꯣꯏ ꯑꯩꯁꯨ ꯑꯗꯨꯃꯥꯏꯅ ꯈꯜꯂ ꯂꯩꯔꯕꯅꯦ ꯍꯥꯏꯗꯤ ꯍꯧꯖꯤꯛ ꯍꯣꯠꯅꯍꯧꯗ꯭ꯔꯗꯤ ꯍꯣꯠꯅꯅꯤꯡꯉꯥꯏ ꯃꯇꯝꯁꯨ ꯂꯩꯇ꯭ꯔꯦ ꯁꯨꯝ ꯆꯍꯤꯅ ꯌꯥꯝꯁꯤꯜꯂꯛꯀꯅꯤ ꯏꯃꯥ ꯏꯄꯥꯁꯨ ꯁꯣꯟꯖꯜꯂꯛꯀꯅꯤ ꯑꯩꯈꯣꯏ ꯁꯨꯔ ꯅꯣꯝꯃꯒ ꯁꯨꯝ ꯃꯣꯏꯅ ꯊꯥꯛꯑꯒ ꯂꯩꯕ ꯉꯝꯕ ꯅꯠꯇꯦ ꯑꯗꯨꯅ ꯑꯩꯈꯣꯏ ꯍꯧꯖꯤꯛ ꯈꯔ ꯍꯣꯠꯅꯍꯧꯗ꯭ꯔꯗꯤ ꯃꯇꯝ ꯂꯩꯇ꯭ꯔꯦꯅꯀꯣ ꯎꯝ ꯈꯔ ꯍꯣꯠꯅꯈꯤ ꯇꯧꯔꯦ ꯑꯗꯣ ꯂꯥꯏꯔꯤꯛꯁꯦ ꯍꯥꯟꯅ ꯍꯥꯏꯗꯤ ꯑꯩꯁꯦ ꯃꯇꯝ ꯈꯔꯁꯨ ꯂꯦꯞꯄꯨꯔꯕꯅꯤꯅ ꯀꯟꯅ ꯄꯥꯕꯁꯦ ꯉꯝꯗ꯭ꯔꯤ ꯍꯩꯅꯕꯤ ꯑꯣꯏꯗ꯭ꯔꯤꯕꯔꯤꯕꯀꯣ ꯑꯗꯨꯅ ꯈꯔ ꯋꯥꯔꯤ ꯍꯣꯠꯅꯕꯁꯦ
ꯑꯗꯨꯒꯤꯗꯤ ꯅꯣꯡꯃ ꯅꯣꯡꯃꯒꯤ ꯄꯥꯔꯒꯅꯦ ꯑꯗꯨꯝ ꯉꯝꯖꯔꯛꯀꯅꯤ ꯆꯍꯤ ꯑꯃ ꯑꯅꯤ ꯋꯥꯊꯣꯛꯑꯄꯁꯨ ꯃꯉꯥꯏ ꯀꯌꯥꯝ ꯌꯥꯝꯅꯕꯨ ꯋꯥꯔꯨꯅꯤꯒꯦ ꯆꯍꯤ ꯑꯃ ꯑꯅꯤꯁꯤꯗꯅꯦ ꯑꯗꯨꯝ ꯉꯝꯅꯤ ꯀꯔꯤꯝ ꯈꯜꯂꯨꯅꯣ ꯑꯗꯨꯒꯤꯗꯤ ꯅꯣꯡꯃꯒꯤ ꯆꯥꯡ ꯑꯃꯗ ꯐꯖꯅ ꯑꯗꯨꯝ ꯄꯥꯎꯋ
ꯍꯣꯏ ꯍꯣꯏ ꯑꯩꯁꯨ ꯐꯔꯦ ꯐꯔꯦ ꯑꯗꯣ ꯅꯪ ꯀꯅꯥ ꯀꯅꯥꯅꯣ ꯅꯪꯁꯨ ꯄꯥꯎ ꯈꯔ ꯐꯥꯎꯅꯔ ꯑꯩꯁꯨ ꯐꯥꯎꯅꯔꯒꯦ ꯑꯗꯨꯒ ꯑꯩꯈꯣꯏꯗꯣ ꯆꯠꯅꯕꯩ ꯃꯇꯝꯗ ꯂꯦꯄꯁꯦ ꯑꯩꯁꯨ ꯊꯝꯃꯒꯦ ꯑꯃꯨꯛ ꯄꯥꯎ ꯐꯥꯎꯅꯔꯁꯤꯀꯣ
ꯍꯣꯏ ꯍꯣꯏ ꯊꯝꯃꯦ ꯊꯝꯃꯦ